ꯎꯝ
ꯇꯥꯔꯕ ꯎꯝ ꯎꯝ ꯅꯪ ꯑꯩ ꯑꯦꯛꯖꯥꯝ ꯆꯠꯂꯨꯕꯗꯣ ꯅꯨꯡꯉꯥꯏꯕ꯭ꯔꯣ ꯀꯃꯥꯏ ꯇꯧꯒꯦ
ꯑꯁ ꯅꯨꯡꯉꯥꯏ ꯉꯁꯤꯗꯤ ꯀꯩꯅꯣ ꯇꯧꯋꯦ ꯑꯩꯈꯣꯏꯒꯤ ꯍꯪꯉꯏꯕ ꯀꯣꯏꯁꯟ ꯈꯨꯗꯤꯡꯃꯛꯇꯨ ꯂꯣꯏꯅꯃꯛ ꯇꯧꯔꯝꯃꯦ ꯑꯣ ꯇꯧꯕꯗꯨꯗ ꯍꯣꯏ ꯈꯤꯇꯪ ꯑꯈꯣꯏꯅ ꯋꯥꯈꯜꯅ ꯈꯔ ꯁꯥꯒꯠꯂꯒ ꯋꯥꯈꯜꯗ ꯈꯔ ꯁꯥꯒꯠꯂꯒ ꯏꯕ ꯈꯔꯁꯨ ꯌꯥꯎꯔꯝꯃꯦ ꯑꯗꯨ ꯑꯣꯏꯔꯒꯖꯨ ꯐꯨꯜ ꯃꯥꯔꯛ ꯑꯗꯨꯝ ꯐꯨꯜ ꯂꯣꯏꯅꯃꯛ ꯇꯧꯔꯝꯃꯦꯕ ꯀꯣꯏꯁꯟꯖꯦ ꯂꯣꯏꯃꯛ ꯍꯥꯏꯇꯥꯔꯦ ꯍꯪꯉꯛꯏꯕ ꯈꯨꯗꯤꯡꯃꯛꯇꯣ ꯑꯗꯣ ꯈꯤꯇꯪ ꯂꯥꯟꯊꯣꯛ ꯂꯥꯟꯖꯤꯟ ꯃꯌꯦꯡ ꯈꯔꯕꯨꯗꯤ ꯌꯥꯎꯕꯗꯤ ꯌꯥꯎꯅꯤꯀꯣ ꯑꯗꯣꯏꯒꯖꯨ ꯅꯍꯥꯟꯒꯤ ꯑꯍꯧꯕ ꯅꯨꯃꯤꯠꯇꯨꯗꯤ ꯀꯔꯥꯏꯗꯩ ꯀꯣꯏꯁꯟꯖꯦ ꯃꯔꯤ ꯃꯉꯥ ꯍꯨꯟꯇꯣꯝꯃꯤ ꯅꯪꯗ꯭ꯔꯤꯅꯦ ꯍꯥꯏꯕ ꯏꯕ ꯉꯁꯤꯒꯤꯗꯨꯅ ꯑꯃꯨꯛ ꯑꯟꯁꯔꯖꯤꯖꯦ ꯈꯔꯒ꯭ꯔꯥ ꯂꯣꯏ ꯇꯦꯂꯤ ꯇꯦꯂꯤ ꯇꯧꯕ ꯑꯗꯨꯅ ꯅꯪꯖꯨ ꯅꯪꯉꯦ ꯉꯁꯤꯗꯤ ꯋꯥꯈꯜ ꯅꯨꯡꯉꯥꯏ ꯑꯗꯨꯅ ꯅꯍꯥꯟꯒꯤꯗꯨꯖꯨ ꯍꯣꯏ ꯄꯥꯁꯄꯨꯗꯤ ꯇꯧꯅꯤ ꯍꯦꯟꯅꯤ ꯑꯗꯨ ꯑꯣꯏꯒꯖꯨ ꯀꯣꯏꯁꯟ ꯈꯔ ꯍꯨꯟ ꯇꯣꯑꯝꯕꯗꯣ ꯅꯨꯡꯉꯥꯏꯇꯕ ꯅꯪꯖꯨ ꯅꯪꯗꯕ ꯑꯗꯨ ꯍꯥꯏꯕꯗꯤ ꯑꯟꯁꯔꯅ ꯈꯤꯇꯪ ꯃꯥꯔꯛꯅ ꯇꯦꯟ ꯇꯦꯟ ꯄꯤꯔꯒꯖꯨ ꯑꯈꯣꯏꯒꯤ ꯑꯃ ꯃꯥꯒꯤ ꯈꯨꯨꯝꯕꯝ ꯆꯥꯗꯕ ꯑꯃ ꯇꯥꯝꯔꯦ ꯑꯗꯨ ꯋꯥꯍꯩ ꯋꯥꯇꯥꯖꯦ ꯊꯥꯏꯅꯒꯤ ꯑꯔꯤꯕ ꯂꯣꯟꯗ ꯑꯔꯤꯕ ꯂꯣꯟ ꯋꯥꯍꯩ ꯋꯥꯇꯥ ꯌꯥꯝ ꯌꯥꯎꯕ ꯑꯗꯨꯒꯤ ꯈꯔ ꯕꯅꯥꯟꯒꯤ ꯀꯩꯒꯤ ꯁꯨꯝ ꯌꯦꯡꯕꯗ ꯑꯈꯣꯏꯒꯤ ꯃꯩꯇꯩ ꯃꯌꯦꯛꯇ ꯏꯔꯛꯄ ꯃꯇꯝꯖꯤꯗ ꯈꯔ ꯈꯤꯇꯪ ꯃꯌꯦꯛꯁꯦ ꯈꯔ ꯃꯇꯝ ꯆꯪꯊꯣꯛꯈ꯭ꯔꯦ ꯑꯗꯨꯅ ꯍꯟꯗꯛꯁꯦ ꯀꯣꯏꯁꯟ ꯅꯪꯗꯕ ꯑꯗꯨꯒꯤ ꯉꯁꯤꯗꯤ ꯅꯪꯕꯅꯤꯅ ꯅꯨꯡꯉꯥꯏ
ꯑꯣ ꯑꯗꯨꯝ ꯃꯥꯔꯛ ꯀꯌꯥꯒꯤ ꯑꯣꯏꯔꯤꯅꯣ ꯅꯣꯏ ꯊꯥꯔꯤꯁꯦ
ꯑꯩꯈꯣꯏꯁꯦ ꯃꯥꯔꯛ ꯅꯤꯐꯨ ꯃꯥꯔꯛ ꯅꯤꯐꯨꯒꯤꯅꯦ ꯑꯗꯨꯒ ꯄ꯭ꯔꯥꯛꯇꯤꯀꯦꯜꯗꯅ ꯀꯩꯅꯣ ꯑꯣꯏꯗꯣꯏꯕ ꯑꯥ ꯄ꯭ꯔꯦꯇꯤꯀꯦꯜꯗꯅ ꯃꯥꯔꯛ ꯍꯨꯝꯐꯨ ꯑꯣꯏꯔꯝꯒꯅꯤ ꯄꯨꯟꯅ ꯃꯥꯔꯛ ꯆꯥꯝꯃꯗꯤ ꯑꯣꯏꯒꯤꯕ꯭ꯔꯥ ꯀꯝ ꯇꯧꯕꯅꯦꯕꯀꯣ ꯑꯗꯨꯒ ꯄ꯭ꯔꯥꯛꯇꯤꯀꯦꯜꯒꯤ ꯃꯥꯔꯛꯖꯦ ꯀꯥꯎꯔꯦ ꯍꯥꯏꯕꯗꯤ ꯑꯈꯣꯏ ꯑꯏꯕꯒꯤ ꯊꯤꯑꯣꯔꯤ ꯏꯕꯒꯤ ꯁꯔꯨꯛꯁꯤꯅ ꯃꯥꯔꯛ ꯅꯤꯐꯨ ꯑꯗꯨꯒ ꯍꯨꯖꯤꯛ ꯍꯨꯖꯤꯛ ꯉꯁꯤꯒꯤ ꯑꯩꯈꯣꯏꯅ ꯊꯥꯔꯨꯔꯤꯕ ꯉꯁꯤꯒꯤ ꯏꯔꯨꯔꯤꯕ ꯄꯩꯈꯥꯖꯦ ꯁꯤꯒꯤꯖꯨ ꯑꯃꯨꯛ ꯑꯩꯈꯣꯏ ꯄ꯭ꯔꯥꯛꯛꯇꯤꯀꯦꯜ ꯇꯧꯍꯟꯒꯤꯗꯣꯏꯅꯦꯕ ꯍꯥꯏꯕꯗꯤ ꯁꯕꯖꯦꯛ ꯈꯨꯗꯤꯡꯃꯛꯀꯤ ꯑꯗꯨꯃꯥꯏꯅ ꯄ꯭ꯔꯥꯛꯇꯤꯀꯦꯜꯒ ꯑꯗꯒꯤ ꯊꯤꯑꯣꯔꯤ ꯏꯕꯖꯤꯒ ꯑꯗꯨꯝ ꯃꯥꯔꯛꯁꯦ ꯇꯪꯈꯥꯏ ꯇꯪꯈꯥꯏꯅꯦ
ꯑꯣ ꯑꯗꯨꯗꯤ ꯑꯥ ꯀꯣꯏꯁꯟꯗꯤ ꯀꯩꯀꯩ ꯍꯪꯒꯦ ꯈꯔ ꯍꯥꯏꯔꯛꯑꯣꯗꯅ ꯅ ꯁꯨꯝ ꯑꯈꯣꯏꯅ ꯈꯪꯕ ꯑꯣꯏꯇꯥꯔꯒꯗꯤ ꯈꯪꯉꯧꯕꯁꯨ ꯌꯥꯏꯅ ꯀꯩ ꯀꯩ ꯍꯪꯒꯦꯗꯣ ꯈꯝꯃꯅꯤ ꯍꯥꯏꯔꯛꯑꯣꯅꯦ
ꯑꯗꯣ ꯀꯣꯏꯁꯟꯖꯦ ꯀꯩꯅꯣꯗꯤ ꯇꯧꯔꯅꯤ ꯅꯣꯏ ꯁꯤꯒꯤ ꯑꯈꯣꯏꯒꯤ ꯍꯥ ꯍꯣꯏ ꯑꯈꯣꯏꯒꯤ ꯁꯤꯟꯐꯝꯖꯤꯒꯤ ꯂꯥꯏꯟꯗ ꯆꯪꯉꯨꯗꯕꯅꯤꯅ ꯈꯤꯇꯪꯗꯤ ꯉꯥꯎꯔꯅꯤ ꯄ꯭ꯔꯃꯥꯜꯑꯕꯨ ꯑꯈꯣꯏꯒꯤ ꯏꯁꯩꯒꯤ ꯃꯇꯥꯡꯗꯗꯤ ꯑꯣꯏꯔꯗꯣꯏꯅꯦꯕꯀꯣ ꯑꯈꯣꯏꯒꯤ ꯔꯥꯒ ꯔꯥꯒꯤꯅꯤ ꯁꯦꯝꯈꯤꯕ ꯑꯣꯖꯥꯖꯤꯡꯗꯨꯒꯤ ꯃꯃꯤꯡ ꯈꯪꯕ꯭ꯔꯥ ꯑꯗꯒꯤ ꯑꯃꯨꯛ ꯑꯈꯣꯏꯒꯤ ꯍꯨꯖꯤꯛꯀꯤ ꯊꯧꯔꯝꯗ ꯍꯥꯏꯇꯥꯔꯦ ꯑꯈꯣꯏ ꯂꯨꯍꯣꯡꯕ ꯑꯃ ꯄꯥꯡ ꯊꯣꯛꯏꯕ ꯁꯣꯔꯥꯠ ꯑꯃ ꯄꯥꯡꯊꯣꯛꯏꯕ ꯃꯤ ꯂꯩꯇꯕꯒꯤ ꯊꯧꯗꯣꯛ ꯋꯥꯊꯣꯛꯇꯥ ꯁꯤꯒꯤ ꯑꯈꯣꯏꯒꯤ ꯂꯥꯟꯅ ꯊꯧꯔꯝ ꯍꯥꯏꯇꯥꯔꯦꯀꯣ ꯑꯈꯣꯏꯒꯤ ꯀꯩꯅꯣ ꯁꯣꯔꯥꯠꯀꯨꯝꯕꯖꯦ ꯁꯤꯗ ꯑꯈꯣꯏꯒꯤ ꯄꯨꯡ ꯏꯁꯩ ꯌꯥꯎꯔꯒ ꯁꯪꯀ꯭ꯔꯤꯇꯟ ꯀꯠꯂꯤꯕꯖꯦ ꯍꯥꯏꯕꯗꯤ ꯑꯩꯈꯣꯏꯒꯤ ꯅꯠ ꯁꯪ꯭ꯔꯤꯇꯟ ꯀꯠꯄꯖꯦ ꯃꯍꯥꯖꯩꯒꯒꯤ ꯃꯁꯛꯅꯦꯅ ꯍꯥꯏ ꯍꯥꯏꯕꯗꯤ ꯑꯗꯒꯤ ꯑꯃꯨꯛ ꯂꯩꯒꯤꯗ꯭ꯔꯤꯕ ꯊꯋꯥꯏꯗꯨꯅ ꯑꯗꯨꯝ ꯑꯈꯣꯏꯒꯤ ꯏꯁꯣꯔꯒꯤ ꯃꯅꯥꯛꯇꯥ ꯑꯗꯒꯤ ꯍꯥꯏꯗꯤ ꯏꯪꯅ ꯆꯤꯛꯅ ꯂꯩꯔꯨꯔꯕꯒꯤ ꯁꯤꯒꯤ ꯃꯥꯒꯤ ꯃꯅꯨꯡꯒꯤ ꯑꯣꯏꯕ ꯑꯩꯈꯣꯏꯒꯤ ꯀꯥꯟꯅꯕ ꯑꯃꯗꯤ ꯏꯃꯨꯡꯗ ꯂꯩꯍꯧꯔꯤꯕ ꯑꯋꯥ ꯑꯅꯥ ꯇꯥꯕꯗꯨꯗ ꯆꯨꯝ ꯑꯋꯥꯕ ꯀꯣꯛꯄ ꯈꯣꯠ ꯄꯥ ꯑꯗꯒꯤ ꯂꯩꯇꯕ ꯄꯣꯠꯇꯨꯅ ꯑꯥꯗ ꯏꯪꯅ ꯆꯤꯛꯅ ꯂꯩꯔꯨꯅꯕꯒꯤ ꯃꯌꯥꯝ ꯑꯃ ꯂꯩꯒ꯭ꯔꯦ ꯑꯀꯨꯞꯄ ꯃꯔꯣꯜ ꯂꯩꯒ꯭ꯔꯦꯕꯀꯣ ꯁꯤꯒꯤ ꯃꯇꯥꯡꯗꯖꯨ ꯍꯪꯉꯛꯑꯦ ꯑꯗꯨꯒ ꯀꯩꯅꯣꯁꯨ ꯍꯪꯉꯦ ꯎꯝ ꯑꯩꯈꯣꯏꯒꯤ ꯀꯩꯅꯣꯁꯦ ꯎꯝ ꯍꯧꯖꯤꯛꯀꯥꯟꯁꯦ ꯑꯩꯈꯣꯏꯒꯤ ꯑꯥ ꯁꯥꯎꯟ ꯍꯥꯏꯕꯗꯤ ꯃꯇꯝꯃꯤꯁ ꯏꯁꯩ ꯀꯥꯡꯕꯨ ꯍꯥꯏꯇꯥꯔꯦ ꯁꯗꯥꯅꯟꯗ ꯍꯣꯏ ꯑꯗꯒꯤ ꯄꯨꯁꯄꯥꯔꯥꯅꯤ ꯁꯨꯃꯥꯏꯅ ꯑꯩꯈꯣꯏ ꯁꯤꯡꯒꯔ ꯃꯌꯥꯝ ꯂꯩꯕꯁꯤꯅ ꯑꯩꯈꯣꯏꯒꯤ ꯀꯩꯅꯣ ꯇꯧꯕ ꯍꯥꯏꯇꯥꯔꯦ ꯁꯥꯎꯟ ꯀꯥꯡꯕꯨꯗ ꯃꯣꯏꯗꯁꯨ ꯊꯧꯔꯝ ꯁꯛꯏꯁꯤꯒ ꯑꯩꯈꯣꯏ ꯁꯛꯏꯁꯤꯒ ꯁꯤ ꯈꯦꯠꯅꯕ ꯃꯇꯥꯡꯁꯨ ꯍꯪꯉꯦ ꯑꯗꯨꯒ ꯀꯩꯅꯣꯒ ꯑ ꯍꯣꯏ ꯍꯥꯏꯅꯤꯡꯕ ꯀꯣꯏꯁꯟꯗꯤ ꯀꯩꯅꯣ ꯃꯣꯏꯅ ꯍꯪꯉꯛꯄꯗꯣ ꯌꯥꯝꯗꯤ ꯂꯩꯔꯦꯕ ꯑꯗꯣ ꯅꯪꯅꯗꯤ ꯁꯨꯝ ꯑꯩꯅ ꯍꯥꯏꯕꯁꯤꯗ ꯈꯤꯇꯪ ꯚꯥꯞ ꯇꯥꯗꯕꯗꯤ ꯌꯥꯎꯔꯅꯤ ꯍꯥꯏꯕꯗꯤ ꯁꯤꯒꯤ ꯂꯥꯏꯟꯗ ꯅꯪ ꯆꯪꯕ ꯅꯠꯇꯕꯅꯤꯅ ꯑꯣ ꯅꯣꯏꯅ ꯈꯪꯗꯧꯕꯕꯨ ꯑꯩꯈꯣꯏꯒꯤ ꯂꯨꯍꯣꯡꯕꯒꯤ ꯑꯗꯒꯤ ꯑꯃꯨꯛ ꯃꯤ ꯂꯩꯇꯕꯒꯤ ꯁꯣꯔꯥꯠꯀꯨꯝꯕ ꯁꯤꯒꯨꯝꯕꯒꯤ ꯃꯇꯥꯡꯁꯦ ꯑꯃꯨꯛ ꯈꯪꯉꯅꯤ ꯑꯗꯨ ꯅꯠꯇꯕ ꯈꯤꯇꯪ ꯀꯨꯞꯁꯟꯈꯤꯕ ꯄꯣꯠ ꯑꯇꯩ ꯑꯇꯩ ꯃꯌꯥꯝ ꯂꯩꯕꯁꯤꯗ ꯈꯤꯇꯪ ꯅꯣꯏꯗ ꯈꯔ ꯆꯃꯝꯅꯔꯅꯦꯕ
ꯍꯣꯏ ꯑꯗꯨꯝ ꯅꯣꯏꯗ ꯑꯗꯨꯝ ꯅꯨꯡꯗ ꯅꯨꯡꯉꯥꯏꯗꯨ ꯃꯥꯜꯂꯦ ꯍꯥꯏꯕꯗꯤ ꯑꯩꯈꯣꯏꯅ ꯊꯤꯜꯂꯨꯗꯕ ꯋꯥꯅꯦꯕꯀꯣ ꯁ꯭ꯋꯥꯏ ꯑꯃꯅ ꯇꯧꯅꯔꯤꯕ ꯆꯠꯅꯔꯤꯕ ꯑꯗꯒꯤ ꯀꯩꯒꯤ ꯀꯩꯒꯤ ꯇꯧꯔꯤꯅꯣ ꯑꯗꯩ ꯀꯔꯝ ꯀꯥꯟꯗꯒꯤ ꯍꯧꯔꯛꯏ ꯁꯨꯝ ꯃꯥꯏ ꯃꯥꯏ ꯍꯥꯏꯗꯤ ꯃꯥꯥꯏ ꯃꯥꯒꯤ ꯂꯝꯕꯤꯗꯨꯗ ꯀꯨꯞꯅ ꯊꯤꯖꯤꯜꯂꯨ ꯇꯥꯔꯒꯗꯤ ꯌꯥꯝ ꯅꯨꯡꯉꯥꯏꯕ ꯑꯃꯗꯤ ꯑꯣꯏꯗꯣꯏꯅꯦꯕ ꯍꯥꯏꯗꯤ ꯑꯗꯨꯝ ꯀꯩꯁꯨ ꯌꯥꯝꯅ ꯍꯥꯏꯗꯤ ꯇꯟꯗꯅ ꯈꯣꯠꯇꯅ ꯕꯣꯔꯤꯡ ꯆꯨꯕ ꯀꯩꯅꯣꯗꯤ ꯑꯣꯏꯔꯣꯏꯕ ꯗꯥꯏꯔꯦꯛꯇꯤ ꯑꯣꯏꯔꯣꯏꯕ ꯍꯥꯏꯗꯤ ꯁꯨꯝ ꯅꯣꯏꯁꯨꯝ ꯇꯧ ꯂꯩꯕꯅꯤꯅ ꯅꯣꯏꯅꯁꯨ ꯅꯨꯡꯉꯥꯏꯗꯣꯏꯅꯤ ꯑꯗꯩꯒꯤꯗꯤ ꯈꯔ ꯃꯃꯨꯠ ꯇꯥꯅ ꯈꯪꯉꯗꯤ ꯑꯗꯨꯝ ꯅꯨꯡꯉꯥꯏꯗꯅ ꯑꯦ ꯑꯩꯁꯤ ꯇꯧꯔꯤꯁꯦ ꯐꯩ ꯐꯠꯇꯦ ꯑꯗꯩ ꯀꯩꯅꯣꯇꯧꯗꯧ ꯄꯨꯡꯐꯝ ꯀꯩꯀꯩꯁꯨ ꯂꯩꯔꯝꯗꯣꯏꯅꯤ ꯑꯗꯩꯒꯤ ꯀꯔꯝ ꯀꯥꯟꯗꯒꯤ ꯍꯧꯈꯤꯕ ꯀꯅꯥꯅ ꯍꯧꯈꯤꯕ ꯀꯩꯗꯧꯕꯒꯤ ꯇꯧꯔꯤꯅꯣ ꯑꯁꯤ ꯇꯧꯗ꯭ꯔꯗꯤ ꯌꯥꯗꯕ꯭ꯔꯥ ꯑꯩ ꯅꯨꯃꯤꯠ ꯀꯌꯥꯅꯤꯒꯤ ꯃꯇꯨꯡꯗ ꯇꯧꯕꯅꯣ ꯑꯗꯩꯒꯤ ꯀꯩꯗꯧꯕꯩ ꯇꯧꯔꯤꯅꯣ ꯃꯌꯥꯝ ꯂꯩꯔꯝꯗꯣꯏꯅꯦꯕꯀꯣ ꯑꯗꯨꯒꯨꯝꯕ ꯃꯌꯥꯝꯗꯣ ꯑꯗꯨꯝ ꯂꯣꯏ ꯇꯝꯕ꯭ꯔ ꯅꯣꯏꯅ ꯇꯥꯛ ꯃꯣꯏꯅꯁꯨ ꯇꯥꯛꯄ꯭ꯔꯥ ꯅꯠꯇ꯭ꯔꯒꯅ ꯑꯗꯨꯝ ꯑꯣꯖꯥ ꯅꯥꯏꯔ ꯇꯥꯛꯄ꯭ꯔꯥ ꯅꯠꯇ꯭ꯔꯒꯅ ꯅꯣꯏꯅ ꯑꯌꯥꯝꯕ ꯄꯥꯖꯕ ꯑꯣꯏꯅ ꯇꯧꯕ꯭ꯔꯥ ꯀꯃꯥꯏꯅ ꯇꯧꯋꯤ
ꯇꯥꯛꯀꯗꯣꯏꯅꯦ ꯑꯣꯖꯥꯁꯤꯡꯅ ꯑꯅꯝꯕ ꯇꯥꯛꯀꯗꯣꯏꯅꯦ ꯃꯣꯏꯅ ꯂꯣꯏꯅꯃꯛ ꯑꯩꯈꯣꯏ ꯁꯦꯂꯦꯕꯁꯁꯦ ꯃꯣꯏꯅ ꯁꯦꯝꯖꯔꯒ ꯇꯥꯛꯂꯛꯀꯗꯣꯏꯅꯦ ꯑꯗꯨꯒ ꯁꯤꯒꯤ ꯀ꯭ꯂꯥꯁꯇꯅ ꯁꯤꯒꯤ ꯁꯔꯨꯛ ꯀꯩ ꯇꯥꯛꯄ ꯁꯤꯒꯤ ꯁꯔꯨꯛ ꯀꯩ ꯇꯥꯛꯄꯅ ꯍꯥꯏꯕꯗꯤ ꯑꯗꯒꯤ ꯑꯃꯨꯛ ꯄ꯭ꯔꯃꯥꯟꯅꯦ ꯑ ꯁꯤꯗꯅ ꯑꯩꯈꯣꯏꯒꯤ ꯁꯤꯅ ꯂꯨꯍꯣꯡꯕ ꯄꯔꯤꯡꯒꯤ ꯏꯁꯩ ꯇꯥꯛꯄ ꯑꯗꯒꯤ ꯑꯗꯒꯤ ꯁꯤꯅ ꯑꯃꯨꯛ ꯁꯣꯔꯥꯠꯀꯨꯝꯕꯒꯤ ꯇꯥꯛꯄ ꯑꯗꯁꯤꯅ ꯑꯁꯇꯤꯒꯨꯝꯕꯒꯤ ꯑꯗꯩ ꯃꯉꯥꯅꯤ ꯂꯩꯍꯨꯟ ꯁꯤꯒꯨꯝꯕꯁꯦ ꯃꯌꯥꯝ ꯂꯩꯈ꯭ꯔꯦ ꯇꯥꯡꯀꯛ ꯇꯥꯡꯀꯛꯁꯦ ꯑꯗꯨꯃꯥꯏꯅ ꯈꯔ ꯀꯨꯞꯈ꯭ꯔꯦ ꯑꯗꯨꯒ ꯑꯃꯨꯛ ꯑꯩꯈꯣꯏꯒꯤ ꯁꯨꯃꯥꯏꯅ ꯗꯦꯕ ꯀꯔꯃꯒ ꯃꯔꯤ ꯂꯩꯅꯅ ꯑꯩꯈꯣꯏꯒꯤ ꯃꯤ ꯂꯩꯇꯕ ꯑꯃꯗꯤ ꯂꯨꯍꯣꯡ ꯀꯩꯍꯣꯡꯕꯅꯆꯤꯡꯕ ꯁꯤꯒꯤ ꯑꯩꯈꯣꯏꯒꯤ ꯆꯠꯅꯕꯤꯁꯦ ꯁꯝꯅ ꯍꯥꯏꯔꯕꯗ ꯃꯇꯝꯒꯤ ꯃꯇꯨꯡ ꯏꯟꯅ ꯅꯤꯡꯊꯧ ꯀꯅꯥꯒꯤ ꯃꯇꯝꯗꯒꯤ ꯆꯪꯉꯛꯈꯤ ꯑꯗꯒꯤ ꯁꯤꯒꯤ ꯅꯤꯡꯊꯧꯒꯤ ꯃꯇꯝꯗꯅ ꯀꯔꯤ ꯃꯄꯨꯡ ꯐꯥꯕ ꯑꯣꯏꯔꯛꯈꯤ ꯍꯥꯏꯕꯗꯤ ꯑꯗꯒꯤ ꯍꯥꯟꯅ ꯂꯨꯍꯣꯡꯕꯁꯦ ꯐꯅꯦꯛ ꯁꯦꯠꯂꯝꯕ꯭ꯔꯥ ꯑꯗꯩ ꯄꯣꯠꯂꯣꯏ ꯁꯦꯠꯄꯁꯤꯅ ꯀꯅꯥ ꯅꯤꯡꯊꯧ ꯀꯅꯥꯒꯤ ꯃꯇꯝꯗ ꯂꯥꯛꯈꯤ ꯑꯗꯨꯃꯥꯏꯅ ꯇꯧꯗꯅ ꯏꯁꯩꯒꯁꯦ ꯃꯔꯤ ꯂꯣꯏ ꯂꯩꯅꯩꯕ ꯍꯥꯏꯔꯤꯕ ꯃꯌꯥꯝ ꯁꯤꯁꯤꯒ ꯑꯗꯨꯒ ꯑꯃꯨꯛ ꯑꯩꯈꯣꯏꯅ ꯇꯧꯔꯤꯁꯤꯅ ꯑꯩꯈꯣꯏꯒꯤ ꯀꯩꯅꯣ ꯑꯩꯈꯣꯏꯒꯤ ꯍꯣꯏ ꯃꯅꯤꯄꯨꯔꯗ ꯑꯩꯈꯣꯏꯒꯤ ꯃꯩꯇꯩ ꯖꯥꯇꯤ ꯑꯣꯏꯔꯒꯁꯨ ꯑꯩꯈꯣꯏ ꯈꯨꯗꯤꯡꯃꯛꯁꯦ ꯃꯩꯇꯩ ꯉꯥꯛ ꯉꯇꯅꯦ ꯑꯗꯨ ꯑꯣꯏꯔꯒꯁꯨ ꯑꯩꯈꯣꯏꯒꯤ ꯀꯩꯅꯣ ꯍꯥꯏꯇꯥꯔꯦ ꯑꯩꯈꯣꯏꯒꯤ ꯒꯧꯔ ꯙꯔꯃ ꯃꯩꯇꯩ ꯙꯔꯃꯅ ꯑꯅꯤ ꯂꯩꯔꯦ ꯑꯗ ꯀꯃꯥꯏꯅ ꯇꯧꯒꯦ ꯁꯤꯗ ꯁꯤꯒꯤ ꯁꯩꯁꯛꯁꯦ ꯑꯗꯨꯝ ꯇꯣꯉꯥꯟ ꯇꯣꯉꯥꯟꯕ ꯂꯩ ꯑꯗꯨꯒ ꯀꯩꯅꯣ ꯍꯥꯏꯇꯥꯔꯦ ꯑꯩꯈꯣꯏꯒꯤ ꯑ ꯃꯥꯒꯤ ꯂꯥꯛꯈꯤꯕ ꯑꯗꯒꯤ ꯅꯤꯡꯊꯧꯔꯣꯟꯒꯤ ꯃꯇꯝꯗꯩꯀꯣ ꯀꯩ ꯀꯩ ꯆꯠꯅꯈꯤ ꯈꯣꯠꯅꯈꯤ ꯀꯃꯥꯏꯅ ꯇꯧꯔꯝꯃꯤꯗꯤ ꯍꯥꯟꯅ ꯂꯩꯔꯝꯕꯅ ꯀꯔꯤꯅꯣ ꯁꯤꯒꯤꯁꯦ ꯑꯗꯨꯝ ꯌꯥꯝꯅ ꯈꯤꯇꯪ ꯀꯩꯅꯣ ꯃꯔꯨꯡ ꯈꯔ ꯀꯨꯞꯁꯜꯂꯦꯕ ꯑꯩꯈꯣꯏꯒꯤ ꯀꯩꯅꯣꯁꯤꯒꯤ ꯑꯗꯨꯗ ꯑꯩꯅ ꯍꯥꯏꯖꯤꯅꯤ ꯁꯤꯒꯤ ꯁꯤꯟꯐꯝꯗ ꯆꯪꯉꯨꯗꯕꯅ ꯈꯤꯇꯪꯗꯤ ꯉꯥꯎꯔꯅꯤ ꯍꯥꯏꯁꯦ
ꯑꯩꯈꯣꯏꯗꯕꯨꯗꯤ ꯈꯦꯟꯅꯕ ꯑꯗꯨꯝ ꯂꯩꯗꯣꯏꯅꯦꯕꯀꯣ ꯑꯈꯣꯏꯅ ꯇꯝꯃꯨꯗꯕꯒꯤꯅꯤ꯫ ꯇꯝ ꯑꯗꯨꯅꯕꯨ ꯃꯤꯅ ꯇꯝꯕ ꯃꯥꯏ ꯃꯥꯏꯒꯤ ꯂꯥꯏꯟꯗ ꯑꯥ ꯌꯧꯅ ꯇꯝꯕ ꯈꯣꯠꯄ ꯇꯧꯅꯔꯤꯁꯤꯅꯦꯕꯀꯣ ꯍꯣꯏ ꯑꯗꯨꯅꯦ ꯑꯗꯨꯝ ꯀꯩꯅꯣ ꯇꯧꯔꯒ ꯑꯗꯨꯝ ꯅꯨꯡꯉꯥꯏꯅ ꯊꯥꯒꯤꯗꯣ ꯐꯔꯦ ꯃꯊꯪꯗꯤ ꯑꯃꯨꯛ ꯇꯥꯡ ꯀꯌꯥꯗ ꯀꯃꯥꯏꯅ ꯊꯣꯛꯏꯅꯣ ꯀꯌꯥꯝ ꯋꯥꯠꯂꯤꯅꯣ?
ꯄꯩꯈꯥꯖꯦ ꯑꯈꯣꯏ ꯀꯩꯅꯣꯗ ꯑꯋꯥ ꯍꯌꯦꯡꯖꯤ ꯅꯣꯡ ꯃꯥꯏꯖꯤꯡ ꯑꯣꯏꯔꯦ ꯍꯥꯡꯆꯤꯠꯅ ꯁꯨꯇꯤ ꯑꯃꯨꯛ ꯂꯩꯔꯦ ꯑꯗꯨꯒ ꯀꯩꯅꯣꯖꯦ ꯉꯁꯤꯁꯦ ꯇꯥꯡ ꯀꯨꯟ ꯇꯔꯦꯠꯅꯤꯀꯣ ꯑꯗꯨꯒ ꯇꯥꯡ ꯀꯨꯟꯊ꯭ꯔꯥꯖꯤꯗ ꯑꯈꯣꯏ ꯄꯩꯈꯥ ꯂꯩꯌꯦ ꯄꯩꯈꯥꯖꯤ ꯀꯩꯅꯣ ꯊꯣꯛꯄ ꯎꯝ ꯆꯣꯂꯣꯝ ꯑꯈꯣꯏꯒꯤ ꯆꯣꯂꯣꯝ ꯑꯅ ꯑꯃ ꯂꯩꯌꯦꯕ ꯕꯗ ꯄꯨꯡ ꯌꯩꯕ ꯑꯗꯩ ꯏꯁꯩ ꯁꯛꯄ ꯏꯁꯩ ꯁꯛꯄꯅ ꯈꯨꯝꯃꯛꯄ ꯑꯃ ꯂꯩꯌꯦꯕ ꯍꯦꯛꯇ ꯃꯤꯅ ꯏꯁꯩ ꯁꯛꯂꯦꯗꯅ ꯁꯛꯏꯕ ꯈꯨꯝꯗꯧꯔꯤꯕ ꯃꯤꯖꯤꯅ ꯑꯃꯨꯛ ꯈꯨꯝꯃꯒ ꯑꯃꯨꯛ ꯁꯨꯝ ꯆꯣꯂꯣꯝ ꯇꯧꯕꯗꯤ ꯃꯥꯒꯤ ꯆꯣꯡ ꯐꯟꯕ ꯑꯗꯒꯤ ꯑꯩꯈꯣꯏꯒꯤ ꯁꯨꯝ ꯀꯔꯇꯥꯜꯒꯗꯣ ꯄꯥꯏꯔꯒ ꯄꯨꯡ ꯌꯩꯔꯛꯄ ꯃꯇꯝꯗꯣ ꯑꯗꯨꯒꯤ ꯄꯨꯡꯂꯣꯟ ꯌꯩꯔꯛꯏꯕ ꯄꯨꯡꯂꯣꯟꯒꯤ ꯃꯇꯨꯡ ꯏꯟꯅ ꯈꯣꯡ ꯈꯨꯠ ꯊꯥꯡꯕ ꯈꯣꯠꯄ ꯃꯥꯒꯤ ꯁꯨꯝ ꯑꯗꯨꯝꯕ ꯖꯒꯣꯏ ꯁꯥꯃꯛꯇꯤ ꯅꯠꯇꯕ ꯍꯥꯏꯇꯥꯔꯦ ꯖꯒꯣꯏꯒꯗꯤ ꯃꯔꯤ ꯂꯩꯅꯩꯀꯣ ꯆꯣꯂꯣꯝꯁꯨ ꯑꯗꯨ ꯑꯗꯨ ꯑꯣꯏꯔꯒꯁꯨ ꯖꯒꯣꯏꯅ ꯃꯈꯜ ꯑꯃꯃꯃꯨꯛ ꯑꯣꯏꯒ꯭ꯔꯦ꯫ ꯍꯥꯏꯕꯗꯤ ꯃꯤꯠꯌꯦꯡ ꯅꯥꯌꯦꯡ ꯑꯦꯛꯇꯤꯡ ꯏꯔꯥꯡ ꯂꯣꯏꯅꯃꯛ ꯌꯥꯎꯒ꯭ꯔꯦ ꯍꯧꯖꯤꯛꯀꯤꯁꯤꯅ ꯑꯃꯨꯛ ꯃꯥꯒꯤ ꯑꯈꯣꯏꯒꯤ ꯁꯨꯝ ꯃꯑꯣꯡ ꯃꯇꯧ ꯇꯝꯕ꯫ ꯑꯗꯨꯝꯕ ꯑꯗꯨꯕꯨꯒꯤ ꯁꯕꯖꯦꯛꯇꯨꯒꯤ ꯑꯥ ꯂꯥꯏꯔꯤꯛꯇꯨꯒꯤ ꯀꯩꯅꯣ ꯊꯣꯛꯑꯦ ꯇꯥꯡ ꯀꯨꯟꯊ꯭ꯔꯥꯁꯤꯗꯅ ꯑꯃꯨꯛ꯫
ꯑꯗꯨ ꯅꯣꯏꯒꯤ ꯇꯣꯉꯥꯟꯅꯀꯣ ꯂꯣꯟꯒꯨꯝꯕꯗꯤ ꯇꯝꯕ ꯂꯩꯕ꯭ꯔꯥ ꯍꯥꯏꯕꯗꯤ ꯑꯗꯨꯝ ꯁꯪꯁꯀ꯭ꯔꯤꯠ ꯂꯣꯟꯒꯨꯝꯕ ꯇꯝꯕ ꯈꯣꯠꯄ ꯂꯩꯕ꯭ꯔꯥ ꯑꯩꯈꯣꯏꯔꯣꯝꯗꯁꯨ ꯑꯃ ꯑꯗꯨꯝ ꯇꯣꯉꯥꯟꯅ ꯑꯈꯣꯏꯒꯤ ꯀꯩꯅꯣ ꯇꯧꯋꯤ ꯍꯥꯏꯇꯥꯥꯔꯒꯁꯨ ꯇꯝꯕ ꯂꯩꯌꯦꯕꯀꯣ ꯇꯣꯉꯥꯏꯅ ꯈꯪꯅꯕ ꯁꯟꯁꯀ꯭ꯔꯤꯠꯀꯨꯝꯕ ꯇꯝꯕꯗꯤ ꯂꯩꯕ꯭ꯔꯥ ꯀꯃꯥꯏꯅ ꯇꯧꯋꯤ ꯑꯃꯨꯛ ꯇꯝꯗꯕ꯭ꯔꯥ ꯂꯣꯟꯗꯤ ꯇꯣꯉꯥꯟꯅ?
ꯂꯣꯟꯒꯤ ꯑꯣꯏꯅꯗꯤ ꯑꯈꯣꯏꯒꯤ ꯍꯨꯖꯤꯛꯀꯤ ꯑꯈꯣꯏꯅ ꯇꯝꯃꯤꯕ ꯃꯐꯝꯗꯨꯗꯗꯤ ꯁꯪꯁꯀ꯭ꯔꯤꯠ ꯀꯤꯗꯃꯛꯇꯗꯤ ꯊꯥꯡꯉꯩ ꯁꯦꯡꯅ ꯄꯨꯔꯥ ꯇꯝꯗ꯭ꯔꯦ ꯍꯥꯏꯕꯗꯤ ꯑ ꯍꯣꯏ ꯂꯩꯗꯤ ꯂꯩ ꯑꯇꯣꯞꯄꯗ ꯁꯪꯁꯀ꯭ꯔꯤꯠ ꯃꯌꯦꯛꯁꯦ ꯇꯝꯐꯝ ꯃꯌꯥꯝ ꯑꯃ ꯂꯩ꯫ ꯑꯗꯨꯗ ꯑꯩꯈꯣꯏꯒꯤ ꯃꯐꯝꯁꯤꯗꯗꯤ ꯁꯪꯁꯀ꯭ꯔꯤꯠ ꯑꯣꯏꯅ ꯇꯝ ꯁꯪꯁꯀ꯭ꯔꯤꯠ ꯑꯣꯏꯅ ꯇꯝꯗ꯭ꯔꯒꯖꯨ ꯏꯁꯩ ꯁꯛꯏꯕ ꯏꯁꯩ ꯁꯪꯁ ꯁꯛꯑꯒꯁꯨ ꯑꯗꯨꯝ ꯁꯛꯌꯦ ꯑꯗꯨꯒ ꯑꯣꯖꯥꯁꯤꯡꯅ ꯃꯔꯛ ꯃꯔꯛꯇ ꯑꯗꯨꯝ ꯑꯥꯔꯊ꯭ꯔ ꯍꯟꯗꯣꯛꯄꯤꯕ ꯌꯥꯎꯋꯦ꯫ ꯑꯗꯨꯗꯩ ꯅꯠꯇ꯭ꯔꯒꯖꯨ ꯑꯗꯨ ꯍꯧꯖꯤꯛꯀꯥꯟꯒꯤ ꯑꯣꯏꯅ ꯍꯧꯖꯤꯛꯀꯤ ꯆꯠꯅꯔꯛꯂꯤꯕ ꯑꯩꯈꯣꯏꯒꯤ ꯊꯥꯏꯅꯒꯤ ꯅꯠꯇꯕ ꯍꯧꯖꯤꯛ ꯆꯠꯅꯔꯛꯄꯁꯤꯗꯤ ꯀꯩꯅꯣ ꯇꯧꯋꯦꯕ ꯃꯌꯥꯝꯅ ꯑꯗꯨꯝ ꯑꯩꯈꯣꯏ ꯃꯩꯇꯩꯂꯣꯟꯗ ꯑꯅꯝꯕ ꯁꯛꯑꯦꯕꯀꯣ ꯃꯩꯇꯩꯂꯣꯟꯗ ꯁꯛꯑꯕꯅꯤꯅ ꯑꯗꯨꯝ ꯑꯥꯊ꯭ꯔ ꯍꯟꯗꯣꯛꯅꯗ꯭ꯔ ꯁꯨꯝ ꯌꯥꯔꯦꯗꯅ ꯑꯈꯣꯏꯅ꯫ ꯈꯣꯏ ꯏꯃꯥ ꯂꯣꯟ ꯑꯖꯤꯗꯤ ꯑꯈꯣꯏꯅ ꯑꯗꯨꯝ ꯈꯪꯖꯔꯦꯗꯅ ꯀꯔꯤ ꯍꯥꯏꯅꯣꯁꯦ ꯑꯗꯨꯅ ꯑꯗꯨꯝ ꯃꯩꯇꯩꯂꯣꯟꯗ ꯑꯗꯨꯝ ꯁꯛꯑꯦ ꯌꯥ ꯑꯩꯈꯣꯏ ꯍꯧꯖꯤꯛ ꯍꯨꯖꯤꯛꯀꯤ ꯑꯣꯏꯅ ꯑꯅꯝꯕ꯫
ꯑꯣ ꯍꯥꯏꯕꯗꯤ ꯑꯗꯨꯝ ꯂꯩꯗꯅꯀꯣ ꯊꯕꯛ ꯊꯧꯔꯝ ꯑꯃ ꯍꯧꯔꯝꯗꯥꯏꯅꯤ ꯈꯪꯗꯦ ꯑꯗꯣ ꯑꯈꯣꯏ ꯑꯗꯨꯝ ꯆꯥꯛꯀꯨꯝꯕ ꯆꯥꯝꯗꯥꯏꯐꯥꯎ ꯑꯗꯨꯝ ꯂꯥꯎꯋꯤꯗꯅꯀꯣ ꯑꯗꯨꯝ ꯄ꯭ꯔꯁꯥꯗꯤ ꯑꯗꯨ ꯑꯗꯥ ꯇꯧꯔꯒ ꯑꯗꯨꯝ ꯁꯥꯏꯟꯀꯤꯇꯣꯟ ꯂꯣꯟ ꯂꯣꯟꯕ ꯈꯣꯠꯄ ꯂꯩꯅ ꯑꯗꯨꯃꯥꯏꯅ ꯑꯗꯨꯝ ꯅꯣꯏꯒꯤꯁꯨ ꯑꯗꯨꯝ ꯌꯥꯎꯕꯅꯤꯅ ꯑꯗꯨꯝ ꯂꯥꯏꯅꯤꯡ ꯂꯥꯏꯁꯣꯟꯒ ꯃꯔꯤ ꯂꯩꯅꯕ ꯌꯥꯎꯕꯅꯤꯅ ꯑꯗꯨꯝ ꯑꯗꯨꯒꯨꯝꯕ ꯂꯣꯜꯂꯤꯁꯨ ꯇꯝꯃꯝꯒꯗ꯭ꯔꯥ ꯈꯪꯕꯒꯤ ꯈꯟꯕꯒꯤꯀꯣ ꯑꯩꯅ ꯅꯉꯣꯟꯗ ꯁꯨꯝ ꯍꯪꯉꯛꯕꯅꯤꯗ꯫
ꯑꯣ ꯃꯥꯅꯦ ꯇꯝꯃꯦ ꯂꯩꯌꯦ꯫ ꯍꯥꯏꯕꯗꯤ ꯀꯔꯤꯒꯨꯝꯕ ꯑꯃ ꯏꯁꯩ ꯑꯃ ꯍꯧꯔꯝꯗꯥꯏꯒꯤ ꯂꯥꯎꯕ ꯑꯗꯒꯤ ꯂꯣꯏꯔꯛꯄꯒꯤ ꯋꯥꯍꯩ ꯍꯥꯏꯕ ꯑꯗꯒꯤ ꯈꯨꯗꯤꯡꯃꯛ ꯑꯗꯒꯤ ꯂꯣꯏꯁꯤꯜꯂꯖꯤ ꯁꯤꯅ ꯑꯔꯣꯏꯕꯅꯤ ꯁꯤꯅ ꯑꯍꯧꯕꯅꯤ ꯍꯥꯏꯕ ꯑꯗꯨꯒꯤ ꯃꯥꯒꯤ ꯃꯌꯦꯛ ꯂꯩꯌꯦ ꯑꯗꯨꯝꯕꯗꯨꯗꯤ ꯈꯪꯗꯕ ꯌꯥꯗꯦ ꯑꯗꯨꯝ ꯑꯗꯨꯝ ꯑꯗꯨ ꯕꯦꯡꯒꯣꯂꯤꯗ ꯇꯥꯜꯂꯛꯄ ꯃꯇꯝꯗ ꯑꯣꯖꯥꯅ ꯁꯤꯗꯤ ꯁꯤ ꯍꯥꯏꯔꯤꯅꯤ ꯑꯗꯨꯝ ꯍꯥꯏꯔꯛꯈ꯭ꯔꯅꯤ ꯑꯗꯨ ꯍꯥꯏꯔꯛꯄ ꯃꯇꯝꯗ ꯌꯥꯝꯅ ꯁꯥꯡꯕ ꯅꯠꯇꯕꯅꯤꯅ ꯑꯗꯨꯝ ꯑꯩꯈꯣꯏꯅꯁꯨ ꯑꯗꯨꯝ ꯐꯍꯧꯋꯦꯕ ꯑꯗꯨꯝ ꯇꯣꯏꯅ ꯁꯤꯖꯤꯟꯅꯗꯧꯕ ꯄꯣꯠ ꯑꯣꯏꯕꯅꯤꯅ ꯑꯗꯒꯤ ꯎꯝ ꯀꯩꯅꯣꯅꯦ ꯎꯝ ꯄ꯭ꯔꯃꯥꯜꯂꯕꯨ ꯍꯧꯖꯤꯛ ꯆꯪꯉꯤ ꯅꯪꯒꯤꯁꯨ ꯅꯪꯒꯤ ꯊꯕꯛꯀꯤꯗ ꯑꯗꯨꯗ ꯅꯪꯅ ꯍꯧꯖꯤꯛ ꯈꯤꯇꯪ ꯅꯪꯅ ꯑꯗꯨꯒꯤ ꯂꯥꯏꯟꯗ ꯆꯪꯕꯅꯤꯅ ꯑꯗꯨꯝ ꯈꯤꯇꯪ ꯀꯨꯞꯅ ꯈꯪꯉꯅꯦꯕ ꯑꯩꯈꯣꯏꯅ ꯑꯃꯨꯛ ꯈꯪꯗꯣꯏꯖꯤꯅ ꯍꯥꯏꯐꯦꯠ ꯀꯥꯕꯣꯛ ꯀꯥꯕꯣꯛꯇꯤ ꯈꯪꯉꯒ ꯃꯅꯨꯡ ꯌꯧꯁꯟꯗꯕꯗꯣ ꯑꯗꯨꯒ ꯆꯞ ꯃꯥꯟꯅꯗꯣꯏꯅꯤ ꯍꯧꯖꯤꯛ ꯂꯩꯔꯤꯁꯦ ꯅꯪꯅ ꯑꯩꯈꯣꯏ ꯁꯤꯟꯐꯝꯖꯤꯒ ꯑꯗꯒꯤ ꯅꯪꯒꯤ ꯁꯤꯟꯐꯝꯗꯨꯒ ꯌꯦꯡꯅꯕꯗ ꯑꯩꯅꯁꯨ ꯇꯧꯗꯣꯏꯁꯦ
ꯍꯣꯏ ꯃꯥꯅꯤꯗꯅꯤ ꯍꯣꯏ ꯅꯪ ꯑꯗꯨ ꯀꯩꯝ ꯆꯥꯗꯁꯨ ꯆꯥꯛ ꯀꯥꯡ ꯀꯩꯝꯇ ꯂꯥꯝꯗꯕ꯭ꯔꯣ ꯈꯣꯠꯇꯕ꯭ꯔꯣ ꯑꯗꯨꯝ ꯈꯥꯡꯕ ꯉꯝꯗꯣꯏꯔꯣ ꯈꯪꯡꯖꯤꯜꯂꯒ ꯑꯃꯨꯛ ꯆꯈꯥꯎ ꯀꯩ ꯀꯩ ꯁꯣꯛꯂꯛꯀꯅꯤꯀꯣ ꯑꯃꯨꯛ
ꯍꯣꯏ ꯆꯥꯅꯤꯡ ꯊꯛꯅꯤꯡꯕꯁꯦ ꯈꯤꯇꯪ ꯐꯥꯎꯗꯤ ꯐꯥꯎꯋꯦꯕ ꯑꯗꯨꯗ ꯏꯁꯥꯁꯦ ꯈꯤꯇꯪ ꯁꯨꯝ ꯅꯣꯏꯕꯁꯤꯗꯅꯦ ꯑꯩꯅ ꯈꯤꯇꯪ ꯍꯩꯅꯍꯟꯒꯦ ꯆꯥꯅꯤꯡꯉꯁꯨ ꯈꯤꯇꯪ ꯀꯔꯤꯒꯨꯝꯕ ꯑꯃ ꯌꯦꯡꯉꯨꯒꯦ ꯆꯥꯛꯈꯨꯝꯗ ꯆꯪꯉꯒ ꯆꯪꯗꯤ ꯆꯪꯗ꯭ꯔꯤꯌꯦ ꯉꯥꯛꯇꯪ ꯂꯩꯕꯒ ꯆꯪꯉꯅꯤ ꯑꯗꯨꯒ ꯁꯨꯝ ꯃꯍꯤ ꯃꯅꯥꯏ ꯑꯩꯈꯣꯏꯗꯤ ꯆꯥꯒꯨꯝꯕ ꯂꯣꯜꯂꯝꯕ ꯂꯩꯕ ꯅꯠꯇ꯭ꯔꯒꯅ ꯁꯨꯝ ꯑꯆꯥꯄꯣꯠ ꯂꯩꯕ꯭ꯔꯥ ꯑꯗꯣ ꯍꯣꯏ ꯆꯔꯥ ꯋꯥꯟꯕꯒꯤ ꯀꯩꯅꯣ ꯂꯩꯔꯝꯒꯗ꯭ꯔꯥ ꯂꯩꯔꯝꯃꯣꯏꯗ꯭ꯔꯥ ꯍꯥꯏꯕꯗꯨꯗꯤ ꯌꯦꯡꯗ꯭ꯔꯗꯤ ꯈꯪꯉꯔꯣꯏ ꯑꯗꯣ ꯅꯨꯃꯤꯗꯥꯡ ꯋꯥꯏꯔꯝ ꯁꯨꯝ ꯃꯝꯁꯤꯜꯂꯛꯑꯕꯅꯤ ꯇꯥꯏꯃꯤꯡꯁꯦ ꯈꯤꯇꯪ ꯑꯣꯏꯔꯛꯑꯕꯅꯤꯅ ꯑꯃꯨꯛꯁꯨ ꯂꯩꯔꯝꯗꯧꯁꯨ ꯃꯥꯜꯂꯤ ꯑꯃꯨꯛꯁꯨ ꯃꯥꯟꯗꯦ ꯍꯥꯏꯕ ꯈꯪꯗꯦ ꯍꯥꯏꯕꯗꯤ ꯑꯩꯈꯣꯏꯒꯤꯁꯨ ꯀꯩꯅꯣ ꯇꯧꯋꯦꯕ ꯌꯨꯝꯒꯤ ꯑꯣꯏꯅ ꯑꯩꯈꯣꯏꯁꯨ ꯃꯤꯁꯦ ꯃꯉꯥ ꯇꯔꯨꯛ ꯆꯥꯕꯅꯤꯅ ꯃꯤ ꯑꯃꯅꯤꯈꯛ ꯂꯩꯔꯗꯤ ꯐꯕ ꯑꯉꯥꯡ ꯑꯩꯈꯣꯏꯗꯥꯒꯤ ꯃꯆꯥꯍꯣꯏ ꯂꯩꯕꯁꯨ ꯌꯥꯎꯋꯤ ꯑꯗꯒꯤ ꯑꯩꯈꯣꯏ ꯏꯌꯥꯝꯕ ꯑꯩ ꯌꯦꯡ ꯃꯊꯛ ꯂꯩꯕꯁꯨ ꯌꯥꯎꯋꯤ ꯃꯣꯏꯁꯨ ꯑꯗꯨꯝ ꯃꯁꯥꯒꯤ ꯑꯗꯨꯝ ꯀꯩꯅꯣ ꯇꯧꯋꯦ ꯍꯥꯏꯕ ꯑꯩꯈꯣꯏꯒꯤ ꯆꯔꯥ ꯋꯥꯟꯕꯁꯦ ꯌꯥꯝꯅ ꯑꯗꯨꯝ ꯋꯥꯠꯂꯦ ꯍꯥꯏꯕ ꯅꯠꯇꯕ ꯑꯗꯨꯝ ꯈꯔ ꯆꯥꯒꯟ ꯊꯛꯒꯟꯕ ꯈꯔ ꯑꯗꯨꯝ ꯃꯤꯖꯦ ꯃꯁꯥꯏ ꯈꯔ ꯆꯥꯒꯟ ꯊꯥꯒꯟꯕ ꯍꯥꯏꯕ ꯂꯩꯗꯅ ꯑꯗꯨꯃꯥꯏꯅ ꯇꯧꯕ ꯂꯩꯕꯅꯤꯅ ꯑꯗꯨꯝ ꯑꯗꯨ ꯍꯣꯏ ꯀꯩꯅꯣꯁꯨ ꯇꯧꯋꯦ ꯑꯗꯨꯝ ꯊꯣꯡ ꯊꯥꯛꯄꯗꯅꯦ ꯑꯩꯈꯣꯏꯒꯤꯗꯤ ꯌꯥꯝ ꯆꯞ ꯆꯥꯕꯤꯗ ꯊꯣꯡꯗꯦꯕ ꯈꯔ ꯑꯗꯨꯝ ꯍꯦꯟꯗꯣꯛ ꯍꯦꯟꯖꯤꯟ ꯇꯧꯔꯒ ꯈꯔ ꯑꯗꯨꯝ ꯀꯩ ꯍꯥꯏꯅꯤ ꯃꯔꯥꯡ ꯀꯥꯏꯅ ꯑꯗꯨꯝ ꯍꯣꯔꯦꯟ ꯀꯔꯤꯒꯨꯝꯕ ꯆꯥꯔꯁꯨ ꯅꯠꯇ꯭ꯔꯒꯅ ꯃꯤ ꯑꯃ ꯍꯦꯛꯇ ꯂꯥꯛꯑꯁꯨ ꯆꯥꯕ ꯌꯥꯏꯅ ꯅꯕꯒꯤꯅ ꯑꯗꯨꯝ ꯈꯔ ꯑꯗꯨꯝ ꯍꯦꯟꯅ ꯑꯗꯨꯝ ꯊꯣꯡꯉꯦꯕ ꯃꯇꯝ ꯈꯨꯗꯤꯡꯃꯛꯇ ꯅꯣꯏꯁꯨ ꯇꯧꯕ꯭ꯔꯥ
ꯑꯧ ꯇꯧꯏꯦ ꯑꯩꯈꯣꯏꯗꯤ ꯆꯔꯥꯛ ꯋꯥꯅꯤꯡꯉꯥꯏ ꯑꯗꯨꯝ ꯆꯥꯛ ꯌꯦꯟꯁꯥꯡ ꯈꯔ ꯈꯥꯕ ꯈꯣꯠꯄ ꯇꯧꯕꯗꯣ ꯑꯗꯨꯝ ꯇꯧꯋꯦ ꯍꯥꯏꯕꯗꯤ ꯑꯗꯨꯝ ꯅꯨꯡꯊꯤꯜꯒꯨꯝꯕꯗ ꯑꯩꯈꯣꯏꯁꯨ ꯑꯉꯥꯡ ꯂꯩꯕꯅꯤꯅꯀꯣ ꯏꯅꯥꯎꯄꯥ ꯀꯩꯀꯩ ꯂꯩꯕꯅꯤꯅ ꯑ ꯊꯕꯛ ꯏꯪꯈꯥꯝ ꯑꯃ ꯆꯠꯂꯨ ꯀꯥꯟꯗ ꯍꯜꯂꯛꯄ ꯀꯥꯟꯗ ꯂꯥꯝꯕꯒꯤ ꯈꯣꯠꯄꯒꯤ ꯇꯧꯕꯗꯣ ꯑꯗꯨꯝ ꯃꯣꯏꯒꯤ ꯆꯥꯅꯉꯥꯏ ꯇꯣꯉꯥꯟꯅ ꯑꯃꯨꯛ ꯈꯥꯛꯑꯦꯕ
ꯎꯝ ꯑꯩꯁꯨ ꯆꯥꯛꯈꯨꯝꯗꯗꯤ ꯑꯃ ꯆꯪꯊꯣꯛꯈꯤꯒꯦ
ꯎꯝ ꯐꯔꯦ ꯐꯔꯦ ꯅꯪꯁꯨ ꯀꯩ ꯆꯠꯊꯣꯛꯑꯒ ꯇꯧꯔꯛꯑꯣ ꯊꯝꯃꯒꯦ
ꯍꯣꯏ ꯍꯣꯏ ꯐꯔꯦ ꯐꯔꯦ
ꯎꯝ